ꯕ꯭ꯔꯣ ꯀꯩꯗꯧꯔꯤꯒꯦ
ꯁꯨꯝ ꯐꯝꯃꯤꯃꯦ ꯅꯪꯗꯤ
ꯑꯩꯁꯨ ꯐꯥ ꯐꯃꯨꯡꯗ ꯍꯤꯞꯄꯤꯌꯦ ꯑꯩꯁꯨ
ꯆꯥꯛꯆꯥꯕꯣ
ꯆꯔꯦ ꯎꯝ
ꯀꯩ ꯃꯊꯦꯜ ꯇꯧꯔꯒꯦ
ꯆꯥꯛ ꯅꯠꯇꯦ ꯕ꯭ꯔꯦꯛꯐꯥꯁ ꯈꯛꯇ ꯑꯣꯏꯔꯤ ꯆꯥꯛꯇꯤ ꯍꯔꯦꯟ ꯆꯅꯤ
ꯌꯥꯝ ꯅꯨꯡꯉꯥꯏ ꯂꯩ ꯖꯥꯅꯤꯅꯦ
ꯎꯝ ꯅꯨꯡꯉꯥꯏ ꯅꯨꯡꯉꯥꯏ ꯅꯨꯡꯉꯥꯏ
ꯀꯩ ꯍꯥꯏꯁꯤꯔ
ꯅꯪꯗꯤ ꯆꯥꯛ ꯆꯥꯔꯕꯣ
ꯆꯥꯔꯦ
ꯀꯩ ꯏꯟꯖꯥꯡ ꯆꯔꯥ ꯒꯦ
ꯉꯁꯤ ꯀꯥꯡꯁꯣꯏ
ꯍꯥꯎꯋꯦ ꯀꯥꯡꯁꯣꯏꯗꯤ
ꯎꯝ ꯑꯂꯨꯒ ꯈꯥꯃꯦꯟꯒ
ꯎꯝ
ꯀꯅꯥ ꯀꯅꯥ ꯂꯩꯅꯣ
ꯏꯃꯥꯟꯅꯕꯤꯒ ꯂꯩꯌꯦ ꯍꯧꯖꯤꯛꯇꯤ ꯀꯥꯏ ꯆꯠꯇꯣꯏꯔꯣ ꯌꯨꯝꯗ ꯑꯗꯨꯝ ꯂꯩꯔꯗ꯭ꯔꯣ ꯁꯟꯗꯦꯅꯤꯅ
ꯌꯨꯝ ꯂꯩꯇꯦ
ꯁꯤꯡꯖꯨ ꯆꯥꯕꯒ ꯆꯠꯂꯣꯏꯗ꯭ꯔꯣ
ꯌꯨꯝ ꯂꯩꯇꯦ ꯑꯩꯈꯣꯏ ꯅꯣꯏꯗꯤ
ꯑꯩꯒꯤ ꯌꯨꯝ ꯗꯥ ꯂꯩꯇꯦ ꯑꯩꯁꯨ
ꯅꯦꯠꯋꯥꯛ ꯈꯔ ꯅꯨꯡꯉꯥꯏꯇꯕ ꯃꯥꯂꯦ
ꯎꯝ
ꯑꯩ ꯈꯣꯟꯖꯦꯜꯗꯤ ꯇꯥꯕ꯭ꯔꯣ
ꯇꯥꯏꯌꯦ ꯑꯩ ꯈꯣꯟ ꯇꯥꯗꯕ꯭ꯔꯣ
ꯃꯔꯛ ꯃꯔꯛ ꯇꯠꯄ
ꯇꯠꯄ ꯍꯥꯏꯗꯤ ꯅꯦꯠꯋꯥꯛꯅ ꯇꯠꯄ꯭ꯔꯣ ꯅꯠꯇ꯭ꯔꯒ ꯑꯩꯅ ꯋꯥ ꯉꯥꯡꯕꯗꯣ ꯀꯟꯅ ꯉꯥꯡꯗꯕꯩꯔꯣ ꯑꯩꯒꯤꯗꯤ ꯐꯥꯏꯚ ꯖꯤ ꯐꯨꯜꯅꯦ ꯐꯪꯉꯤꯁꯦ ꯅꯉꯣꯟꯗ ꯑꯣꯏꯔꯝꯃꯅꯤ
ꯑꯩꯒꯤꯅ ꯊ꯭ꯔꯤ ꯖꯤ ꯐꯨꯜ
ꯍꯥ ꯊ꯭ꯔꯤ ꯖꯤ
ꯍꯣꯏ
ꯑꯦ ꯅꯪꯗꯤ ꯀꯔꯝꯕ ꯃꯐꯝꯗ ꯍꯤꯡ ꯂꯩꯔꯤꯖꯥꯠꯅꯣ ꯑꯍ ꯊ꯭ꯔꯤ ꯖꯤ ꯐꯪꯉꯤꯁꯤꯕꯣ ꯑꯗꯨꯒ ꯀꯣꯜ ꯅꯨꯡꯉꯥꯏꯅ ꯇꯧꯔꯤꯅꯦ
ꯃꯦꯖꯤꯛ ꯇꯧꯕ
ꯎꯝꯍꯨꯝ ꯅꯪ ꯀꯣꯟꯖꯦ ꯀꯅꯥꯅꯣꯝꯃ ꯃꯥꯟꯕ ꯂꯩꯌꯦ
ꯀꯅꯥ
ꯀꯅꯥꯅꯣꯝꯃ
ꯑꯣ ꯃꯥꯟꯕ ꯈꯛꯇ꯭ꯔꯣ
ꯃꯥꯟꯕ ꯎꯝ
ꯈꯔ ꯈꯔ
ꯎꯝ ꯈꯔ ꯈꯔ
ꯎꯝ ꯎ ꯌꯥꯝ ꯐꯩꯅ
ꯅꯪꯒꯤ ꯈꯨꯉꯥꯡꯗꯨꯁꯨ ꯌꯥꯝ ꯃꯥꯜꯂꯦ
ꯑꯥ ꯅꯪ ꯅꯪꯁꯨ ꯅꯁꯛ ꯈꯪꯒꯨꯝ
ꯑꯩ ꯁꯛ ꯈꯪꯗꯕ꯭ꯔꯣ
ꯈꯪꯗꯤꯌꯦ
ꯈꯪꯉꯛꯀꯅꯤ ꯈꯪꯉꯛꯀꯅꯤ
ꯇꯞꯅ
ꯑꯥ ꯇꯞꯅ ꯈꯪꯉꯛꯀꯅꯤ
ꯒꯥꯔꯤ ꯃꯈꯣꯟ ꯇꯥꯕ꯭ꯔꯣ
ꯇꯥꯗꯦꯗ
ꯇꯥꯗꯦꯀꯣ ꯑꯩꯗꯤ ꯇꯥꯒꯗ꯭ꯔꯥꯅ ꯈꯜꯂꯨꯕ ꯆꯥꯛ ꯀꯔꯝꯀꯥꯟ ꯆꯥꯅꯤ
ꯆꯥꯛ ꯄꯨꯡ ꯕꯔꯣ ꯃꯈꯥꯏ ꯇꯥꯔꯗꯤ ꯆꯥꯔꯅꯤ
ꯅꯪ ꯊꯣꯡꯗꯣꯏꯔꯣ
ꯑꯩ ꯊꯣꯡꯗꯦ ꯃꯤ ꯊꯣꯡꯅꯕ ꯃꯤ ꯂꯩꯌꯦ
ꯀꯅꯥ
ꯊꯕꯛ ꯁꯨꯕ ꯃꯤꯈꯩ
ꯁꯕꯥꯁ ꯌꯥꯝ ꯅꯨꯡꯉꯥꯏ ꯂꯩꯖꯥꯠꯅꯤꯅ
ꯅꯨꯡꯉꯥꯏ ꯍꯥꯎꯇ꯭ꯔꯗꯤ ꯏꯊꯟꯇ ꯊꯣꯡꯉ ꯆꯥꯔꯅꯤ
ꯀꯩ ꯀꯩ ꯍꯤꯟꯖꯥꯡ ꯊꯣꯡꯕꯤꯒꯦ
ꯑꯣ ꯍꯋꯥꯏꯒꯨꯝꯕ ꯀꯔꯤ ꯀꯔꯤꯅꯣ ꯑꯂꯨꯒꯨꯝꯕ ꯑꯗꯨꯝ ꯑꯂꯩ ꯑ ꯂꯩꯕ
ꯏꯟꯁꯥꯡꯅ ꯅꯣꯏ ꯄꯨꯔꯛꯄ ꯊꯣꯡꯕꯅ ꯃꯣꯏ ꯊꯣꯡꯕ
ꯎꯝ
ꯁꯕꯥꯁ ꯄꯩꯁꯥ ꯄꯥꯏꯕ ꯍꯥꯏꯖꯤ ꯌꯥꯗꯦ ꯉꯣ
ꯍꯥ
ꯍꯥꯏꯗꯦ
ꯇꯍꯧꯗ꯭ꯔꯦ
ꯍꯥꯏꯗꯦꯕ
ꯍꯥꯏꯔꯛꯑꯣ ꯌꯥꯗꯦ
ꯀꯩꯁꯨꯍꯥꯏꯗꯦ ꯑꯩ
ꯍꯧꯖꯤꯛꯇ ꯍꯥꯏꯗꯨꯅ ꯀꯔꯤꯅꯣ ꯑꯗꯨꯗꯤ
ꯑꯥ ꯁꯣꯝꯗ
ꯍꯨꯝ ꯍꯨꯝ ꯉꯁꯤꯗꯤ ꯀꯩꯝ ꯆꯠꯂꯣꯏꯗ꯭ꯔꯣ
ꯀꯩꯕ
ꯀꯩꯝ ꯆꯠꯂꯣꯏꯗ꯭ꯔꯣ
ꯑꯩꯈꯣꯏ ꯀꯩꯅꯣ ꯆꯠꯂꯤꯌꯦ ꯀꯩꯕ ꯊꯥꯕꯛ ꯑꯃ ꯊꯥꯕꯛ ꯑꯃ
ꯍꯥꯎ
ꯍꯥꯥ
ꯇꯥꯏꯌꯦ
ꯇꯥꯕ꯭ꯔꯥ ꯍꯥꯏꯕ ꯅꯠꯇꯦ ꯊꯕꯛ ꯆꯠꯂꯤ ꯍꯥꯏꯕꯅꯤ ꯇꯥꯕ꯭ꯔꯣ
ꯎꯝ
ꯅꯦꯠ ꯋꯥꯛ ꯅꯨꯡꯉꯥꯏꯇꯕ꯭ꯔꯣ
ꯅꯨꯡꯉꯥꯏꯌꯦ ꯌꯥꯝ ꯅꯨꯡꯉꯥꯏꯌꯦ
ꯑꯣꯑꯣ ꯑꯗꯨꯒ ꯈꯨꯝꯗꯤ ꯀꯩꯒꯤ
ꯈꯨꯝꯗ꯭ꯔꯤꯗꯨꯔꯣ
ꯎꯝ
ꯃꯇꯥꯡ ꯑꯃꯗ ꯇꯥꯍꯧꯗꯕ
ꯎꯝ ꯀꯩꯗꯧꯔꯤꯅꯣ ꯅꯪ
ꯑꯩ ꯐꯃꯨꯡꯗ ꯍꯤꯞꯄ ꯂꯩꯌꯦ
ꯗꯧꯃꯥꯂꯦ
ꯀꯩꯅꯣ
ꯈꯪꯗꯦ
ꯐꯦꯟ ꯊꯥꯔꯤꯌꯦ ꯇꯥꯕ꯭ꯔꯣ
ꯎꯝ ꯑꯗꯨꯒꯤ ꯑꯣꯏꯔꯝꯅꯤ
ꯐꯦꯟ ꯃꯈꯣꯟ ꯇꯥꯕ꯭ꯔꯣ
ꯇꯥꯢꯃꯤ
ꯐꯦꯟ ꯊꯥ ꯂꯩꯕ
ꯑꯗꯨ ꯅꯪ ꯀꯟꯅ ꯉꯥꯡꯉꯣ
ꯐꯦꯟ ꯊꯥꯔꯤꯕ ꯑꯗꯨ ꯑꯗꯨꯒꯤꯅꯦ ꯁꯥꯕꯒꯤ ꯐꯦꯟ ꯇꯥꯔꯒ ꯍꯤꯞꯄꯒ ꯐꯃꯨꯡꯗ ꯂꯩꯔꯕ ꯍꯧꯖꯤꯛꯇꯤ ꯁꯦꯡꯅ ꯇꯥꯨꯔꯕ
ꯍꯣꯏ ꯑꯗꯨꯒꯤ ꯑꯣꯏꯔꯦ
ꯑꯗꯨꯒꯤ ꯑꯣꯏꯔꯝꯃꯅꯤ ꯑꯗꯣ ꯑꯩꯗꯣ ꯉꯁꯤꯗꯣ ꯏꯁꯥ ꯉꯝꯗꯕ ꯑꯗꯨꯗꯨꯒꯤ ꯋꯥ ꯉꯥꯡꯕꯗꯣ ꯀꯟꯅ ꯉꯥꯡꯕ ꯉꯝꯗ꯭ꯔꯦ
ꯀꯩꯗꯧꯔꯒꯦ ꯅꯁꯥꯗꯣ ꯀꯩꯗꯧꯔꯒꯦ ꯅꯁꯥꯗꯣ
ꯏꯁꯥꯗꯣ
ꯂꯝ ꯍꯦꯟꯒꯅꯣ ꯑꯣ ꯀꯃꯥꯏ ꯉꯝꯗ꯭ꯔꯤꯅꯣ ꯍꯤꯗꯥꯛ ꯆꯥꯗ꯭ꯔꯣ
ꯆꯥꯏꯌꯦ ꯅꯪꯖꯤꯕꯨ ꯃꯤ ꯑꯃ ꯌꯥꯝ ꯃꯥꯟꯒ꯭ꯔꯦꯗ
ꯀꯅꯥ
ꯑꯩ ꯃꯥꯟꯕ ꯑꯣꯏꯔꯝ ꯃꯣꯏꯅ ꯑꯩ ꯃꯥꯟꯕ ꯑꯣꯏꯔꯝꯅꯤ
ꯑꯁꯦꯡꯕ ꯌꯥꯝ ꯃꯥꯜꯂꯦ ꯄꯨꯔꯥ ꯍꯟꯗ꯭ꯔꯦꯠ ꯄꯥꯔꯁꯦꯟ
ꯑꯩꯅ ꯃꯥꯜꯂꯤꯔꯣ ꯃꯣꯏꯅ ꯃꯥꯜꯂꯤꯔꯣ ꯇꯥꯕ꯭ꯔꯣ
ꯎꯝ
ꯑꯩꯅ ꯃꯥꯜꯂꯤꯔꯣ ꯃꯣꯏꯅ ꯃꯥꯜꯂꯤꯔꯣ
ꯎꯝ ꯍꯨ
ꯑꯥ ꯍꯜꯂꯣ
ꯎꯝ
ꯈꯨꯝꯃꯨ ꯀꯩꯗꯧꯔꯒꯦ
ꯅꯣꯏꯅꯤ ꯃꯥꯗꯨꯒ ꯅꯪꯒ
ꯃꯥꯗꯨꯒ ꯅꯪꯒ ꯍꯥꯏꯗꯤ ꯀꯩꯅꯣ
ꯃꯥꯗꯣ ꯑꯩꯅ ꯍꯥꯟꯅ ꯈꯪꯉꯦꯗꯅ
ꯑꯥ
ꯌꯥꯝ ꯃꯥꯟꯕ꯭ꯔꯣ ꯑꯣ ꯅꯪꯅ ꯀꯣꯟꯅ ꯈꯪꯕꯅꯤꯅ ꯃꯥ ꯃꯥꯂꯦ ꯍꯥꯏꯕꯅꯤꯅ
ꯎꯝ ꯑꯗꯨꯃꯥꯏ ꯍꯥꯏꯔꯛꯎ
ꯎꯝ
ꯑꯗꯨꯝꯥꯏ ꯍꯥꯏꯔꯗꯤ ꯒ꯭ꯌꯥꯟ ꯇꯥꯔꯦꯗꯅ
ꯑꯩ ꯈꯪꯕ꯭ꯔꯣ ꯅꯪ
ꯈꯪꯗꯦꯗ ꯑꯗꯣ ꯅꯪꯕꯨꯗꯤ ꯈꯪꯉꯤ ꯅꯁꯛꯄꯨꯗꯤ ꯈꯪꯉꯤ ꯎꯝ ꯅꯁꯛꯄꯨꯗꯤ ꯈꯪꯗꯦ
ꯑꯍꯥꯍꯥ ꯑꯩ ꯃꯤꯡꯗꯤ ꯈꯪꯉꯦ ꯅꯁꯛꯄꯨꯗꯤ ꯈꯪꯗꯦꯌꯣ
ꯎꯝ ꯅꯪ ꯀꯥꯏꯗꯩꯅꯣ ꯅꯪ ꯀꯥꯏ ꯂꯩꯒꯦ ꯍꯥꯏꯕ ꯂꯣꯏ ꯈꯪꯉꯦꯕ
ꯑꯦ
ꯅꯣꯏ ꯃꯥ ꯅꯣꯏ ꯕꯥ ꯅꯣꯏ ꯅꯅꯥꯎꯄꯤ ꯑꯗꯣ ꯅꯪꯗꯤ ꯈꯪꯗꯕ
ꯏꯅꯥꯎꯄꯤ ꯈꯪꯕ꯭ꯔꯣ
ꯑꯧ ꯈꯪꯉꯦ
ꯅꯪ ꯈꯪꯉꯦ ꯌꯥꯔꯦ ꯅꯪ ꯀꯅꯥꯅꯣ ꯑꯥ ꯑꯥ ꯍꯥ
ꯈꯪꯉꯝꯃꯣꯏꯗ
ꯅꯠꯇꯦ ꯌꯥꯝ ꯃꯥꯜꯂꯦ ꯍꯥꯏꯕ ꯈꯣꯟꯖꯦꯜꯗꯣ ꯈꯨꯉꯥꯡꯗꯨꯒ
ꯑꯗꯣ ꯃꯥꯟꯅꯩꯅꯕꯨ ꯃꯤ ꯃꯤꯕꯨ ꯍꯦꯛꯇ ꯃꯥꯟꯅꯕ ꯌꯥꯕ꯭ꯔꯣ
ꯌꯥꯝ ꯃꯥꯜꯂꯦ ꯍꯟꯗ꯭ꯔꯦꯠ ꯄꯥꯔꯁꯦꯟ ꯅꯦ ꯃꯥꯜꯂꯤꯁꯦ
ꯍꯟꯗ꯭ꯔꯦꯠ ꯄꯥꯔꯁꯦꯟ ꯑꯣꯏꯔꯝꯃꯣꯏ ꯅꯥꯏꯟꯇꯤ ꯑꯣꯏꯔꯝꯅꯤ ꯁꯨꯝ ꯐꯃꯨꯡꯗ ꯂꯩꯔꯤꯔꯣꯉꯁꯤ
ꯎꯝ
ꯁꯨꯝ ꯂꯩꯗꯣꯏꯔꯣꯕ
ꯑꯥ ꯂꯩꯗꯣꯏꯅꯦ ꯎꯝ
ꯀꯩꯝ ꯆꯠꯂꯣꯏ
ꯆꯠꯂꯣꯏ
ꯅꯥꯔꯤꯗꯣ ꯈꯔ ꯐ꯭ꯔꯦꯁ ꯑꯣꯏꯅꯕ ꯆꯠꯂꯨ ꯌꯥꯗ꯭ꯔꯣ
ꯑꯁ ꯃꯄꯥꯟ ꯊꯣꯛꯄꯗꯣ ꯇꯜꯂꯦ
ꯅꯣꯡ ꯆꯨꯕ꯭ꯔꯣ
ꯆꯨꯗꯦ
ꯌꯥꯝ ꯅꯨꯡꯉꯥꯏꯔꯦꯗ ꯍꯣꯏ ꯅꯣꯡꯆꯨꯕꯁꯤꯗ
ꯅꯨꯡꯁꯥꯁꯨ ꯌꯥꯝ ꯁꯥꯗꯦ ꯅꯣꯡꯁꯨ ꯆꯨꯗꯦ
ꯑꯗꯣ ꯁꯥꯗꯤ ꯌꯥꯝ ꯁꯥꯕ
ꯌꯥꯝ ꯁꯥꯗ꯭ꯔꯦ ꯍꯧꯖꯤꯛꯇꯤ ꯉꯁꯥꯏꯗꯗꯤ ꯌꯥꯝ ꯁꯥꯔꯝꯕꯅꯦ
ꯎꯝ ꯎꯝ ꯅꯃꯥꯟꯅꯕꯤ ꯅꯣꯏꯅꯤ ꯈꯛꯇꯔꯣ ꯂꯩꯗꯣ
ꯑꯥꯎ
ꯅꯣꯏꯑꯅꯤ ꯈꯛꯇ
ꯎꯝ
ꯑꯣ ꯑꯗꯨ ꯆꯞꯆꯥꯔꯦꯅ
ꯆꯞ ꯆꯥꯔꯦ
ꯑꯥ ꯏꯃꯥꯟꯅꯕꯒ ꯑꯩ ꯏꯃꯥꯟꯅꯕꯒ ꯑꯩꯒꯤꯒ ꯑꯃꯃꯝ
ꯌꯥꯕ ꯅꯠꯇ꯭ꯔꯣ
ꯐꯣꯇꯣ ꯊꯥꯔꯛꯑꯣ
ꯑꯦ
ꯅꯪ ꯁꯛ ꯈꯪꯁꯨ ꯈꯪꯗꯅ ꯅꯪ ꯁꯛ ꯈꯪꯁꯨ ꯈꯪꯗꯅ